ꯇꯥꯔꯦ ꯇꯥꯔꯦ ꯔꯤꯡ ꯆꯠꯄꯁꯦ ꯑꯝꯇ ꯇꯥꯗꯦ ꯍꯥꯏꯕ ꯑꯥ ꯑꯗꯨꯝ ꯇꯥꯏ ꯐꯖꯅ ꯑꯗꯨꯝ ꯇꯥꯏꯌꯦ ꯃꯌꯦꯛ ꯁꯦꯡꯅ ꯔꯤꯡ ꯆꯠꯄꯁꯦ ꯐꯖꯅ ꯇꯥꯗꯦ ꯍꯥꯏꯕ
ꯈꯪꯗꯗ ꯑꯗꯨꯗꯤ ꯂꯥꯛꯇꯤ ꯂꯥꯛꯑꯦ ꯑꯗꯨ ꯋꯥꯏ ꯁꯤ
ꯊꯕꯛ ꯌꯥꯝ ꯐꯈꯤꯕꯩ ꯋꯥꯅꯤꯅꯦ ꯏꯝꯕꯥꯜꯗ ꯂꯩꯕꯗꯒꯤ
ꯈꯔ ꯇꯧꯔꯦ ꯂꯁ ꯄꯅꯤꯉ ꯑꯝ ꯑꯩ
ꯍꯦ ꯕꯤ ꯑꯠ ꯀꯤ ꯃꯠꯇ ꯍꯟꯗꯛꯗꯒꯤ ꯕꯠꯀꯤ ꯃ ꯇꯗ ꯑꯩ ꯈꯪ꯭ꯔꯕꯅꯦ ꯂ ꯏꯠꯇꯣ ꯀꯌꯥꯝ ꯄꯥꯅꯤꯡꯗ꯭ꯔꯒꯦꯗꯣ
ꯂꯣꯏꯔꯝꯗꯥꯏꯒ ꯂꯣꯏꯗꯧꯔꯕꯒ ꯑꯣꯏꯕꯒꯤꯅꯦ ꯑꯃ ꯒꯤ ꯃꯨꯠꯇ ꯑꯣꯏꯅ ꯂꯩ ꯍꯕꯗ
ꯎꯝ ꯑ ꯉꯍꯥꯟꯋꯥꯏ ꯑꯣꯖꯥꯅ ꯍꯥꯏꯕꯗꯨꯣ ꯆꯨꯝꯗꯤ ꯆꯨꯝꯃꯤꯀꯣ ꯑꯩꯈꯣꯏꯅ ꯑꯦꯛꯖꯥꯝꯒꯨꯝꯕ ꯊꯥꯕ ꯈꯣꯠꯄꯁꯦ ꯑꯗꯨꯝ ꯅꯦꯠꯀꯨꯝꯕ ꯑꯣꯏꯔꯣ ꯀꯩ ꯑꯣꯏꯔꯣ ꯊꯥꯕ ꯈꯣꯠꯄꯁꯦ ꯑꯣꯖꯥꯅ ꯅꯣꯏꯅꯗꯤ ꯀꯣꯟꯅ ꯍꯣꯠꯅꯒꯦ ꯑꯗꯨ ꯑꯗꯥ ꯐꯖꯅ ꯄꯥꯔꯒ ꯍꯥꯏꯕꯗꯣ ꯑ ꯍꯧꯖꯤꯛ ꯇꯧꯔꯤꯉꯩ ꯇꯧꯍꯧꯒ ꯍꯥꯏꯕꯗꯨꯣ ꯆꯨꯝꯗꯤ ꯆꯨꯝꯃꯤꯀꯣ ꯑꯩꯈꯣꯏꯅ
ꯑꯣꯏꯗ꯭ꯔꯦ ꯏꯕꯦꯝ ꯆꯍꯤ ꯃꯇꯥꯡꯁꯤꯒ ꯄꯩꯁꯥ ꯇꯥꯟꯕꯔꯣꯝꯗꯁꯨ ꯃꯥꯏ ꯑꯣꯣꯟꯟꯖꯪꯉꯤ
ꯀꯣꯛꯇꯣ ꯍꯥꯏꯗꯣꯛꯈꯤꯕꯗ ꯑꯃꯨꯛ ꯀꯩꯅꯣ ꯇꯧꯁꯟꯕꯗꯣ ꯉꯝꯗꯦ ꯍꯥꯏꯕ
ꯑꯣꯪ ꯈꯜꯂꯤ ꯑ ꯏꯪꯈꯥꯂꯁ ꯀꯥꯡꯕꯨ ꯒꯦꯠ ꯇꯧꯔꯤꯁꯦ ꯉꯝꯕꯨ ꯉꯝꯃꯤꯅ
ꯍꯣꯏ ꯑꯗꯨꯕꯨꯗꯤ
ꯄꯅꯤꯦ ꯍꯥꯏꯕ ꯂꯥꯛꯦꯆ
ꯍꯣꯏ ꯑꯣ ꯃꯣꯏꯗꯤ ꯑꯁꯣꯝꯗꯩ ꯇꯣꯂꯣꯞꯇꯣ ꯑꯗꯨꯝ ꯐꯪꯉꯛꯄꯅꯤꯅ ꯑꯣ ꯎꯝ ꯋꯥꯈꯟꯕꯨꯗꯤ ꯈꯔ ꯌꯥꯉꯝꯅꯤ ꯇꯣꯂꯣꯞꯇ ꯁꯨꯝ ꯐꯪꯉꯛꯄꯅꯤꯅꯀꯣ
ꯎꯝ
ꯍ ꯄꯨꯡ ꯀꯌꯥꯗꯒꯤ ꯀꯌꯥ ꯐꯧꯅꯦꯕ ꯑꯦꯛꯖꯥꯝꯅ
ꯎꯝ ꯇꯔꯥꯃꯥꯊꯣꯏꯗꯒꯤ ꯑꯅꯤꯕ
ꯎ ꯑꯩꯈꯣꯏ ꯀꯥꯡꯗ ꯍꯟꯗꯛꯇꯤ ꯀꯥꯡꯗ ꯀꯔꯤ ꯀꯔꯤꯁꯖꯤꯕ
ꯀꯩꯅꯣ ꯂꯥꯛꯀꯦ ꯍꯥꯏꯕꯅꯤꯅꯦ ꯁꯥꯞ ꯂꯥꯛ
ꯂꯥꯛꯑꯣꯌꯣ
ꯅꯍꯥꯟ ꯂꯧ ꯌꯩꯕꯒꯤ ꯀꯩꯅꯣ ꯈꯣꯝꯖꯂꯤꯉꯩꯗꯣ ꯐꯧ
ꯑꯥ
ꯑꯗ ꯐꯣꯟ ꯃꯥ ꯐꯣꯟꯅꯤ ꯍꯧꯈꯣꯏ ꯋꯥꯔꯤ ꯁꯥꯟꯅꯩꯕ ꯑꯩꯒ ꯑꯗ ꯃꯥꯅ ꯑꯕ ꯑꯩꯈꯣꯏ ꯃꯥꯅ ꯂꯧ ꯌꯩꯗꯤ ꯂꯥꯛꯑꯣꯅ ꯍꯥꯏꯒ ꯇꯧꯕ ꯑꯗ ꯃꯥꯅ ꯏꯃꯥ ꯑꯩ ꯂꯧꯋꯦ ꯍꯥꯏꯕꯗꯤ ꯉꯝꯃꯣꯏ ꯑꯩ ꯏꯁ꯭ꯀꯨꯜ ꯁꯛꯇꯁꯤꯗ ꯑꯗꯨꯝꯕ ꯌꯥꯎꯕꯗꯨꯗꯤ ꯑꯗꯣ ꯑꯩ ꯀꯩꯅꯣꯗ ꯀꯃꯥꯏꯅ ꯂꯧ ꯊꯥꯔꯝꯗꯥꯏ ꯍꯨꯜꯂꯝꯗꯥꯏꯒꯤꯗꯣ ꯆꯥ ꯊꯤꯟꯗꯕ ꯑꯣꯏꯅ ꯂꯥꯛꯈꯤ ꯀꯥꯡꯗ ꯑꯣꯏꯅ ꯂꯥꯛꯀꯦ ꯀꯥꯏꯅ ꯇꯧꯈꯤꯅꯤ ꯑꯩꯅ ꯂꯥꯛꯑꯣ ꯀꯥꯡꯗ ꯑꯣꯏꯅ ꯁꯤꯗ ꯀꯩꯅꯣꯝ ꯆꯁꯤ ꯆꯤꯡꯗꯗꯤ ꯆꯠꯂꯔꯣꯏꯁꯦ
ꯑꯦ ꯑꯗꯨ ꯃꯥꯗꯤ ꯌꯦꯟ ꯆꯥꯗꯗꯥꯏ
ꯆꯗꯕꯅꯤ
ꯇꯥꯟꯊꯣꯛꯈ꯭ꯔꯣ
ꯀꯧ ꯀꯧꯗꯝ ꯐꯗꯣꯏ ꯖꯥꯠꯂ
ꯁꯣꯝꯗ ꯑꯩꯈꯣꯏ ꯃꯤꯍꯨꯟ ꯀꯪꯂꯛꯀꯅꯤꯌꯣ ꯃꯥ
ꯎꯝ
ꯃꯥꯒꯤꯅ ꯀꯩꯅꯣ ꯌꯦꯔꯨꯝꯂꯒ ꯑꯗꯨꯝ ꯍꯧꯕꯤꯔ ꯂꯣꯏ ꯌꯦꯔꯨꯝꯗꯤ ꯆꯥꯗꯥꯏ
ꯌꯦꯔꯨꯝ ꯌꯦꯔꯨꯝ ꯆꯥ ꯑꯣ ꯆꯥꯕ
ꯈꯦꯆꯔꯤꯒ ꯉꯥꯒꯗꯤ ꯄꯛꯅꯗꯦꯕ
ꯎꯝ ꯃꯥꯒꯤ ꯉꯥ ꯑꯃꯥ ꯂꯩꯔ ꯉꯥ ꯉꯥ ꯑꯃ ꯂꯩꯔ ꯊꯣꯡꯉꯁꯤ
ꯍꯥꯥ
ꯃꯆꯥ ꯑꯝꯇꯪ ꯃꯥꯏ ꯆꯥꯖꯅꯤ
ꯋꯥꯠ
ꯉꯧꯔꯒꯁꯨ ꯌꯥꯏꯅꯤꯗ
ꯌꯥꯏꯗ ꯁꯤꯡꯖꯨ ꯑꯃꯅꯦ
ꯍꯪꯒꯤꯒꯦ ꯇꯃꯥꯡ ꯍꯥꯟꯗ ꯍꯥꯏꯔ
ꯍꯣꯏ ꯍꯣꯏ ꯍꯥꯡꯉꯣ ꯃꯤ ꯊꯕꯛꯀ ꯂꯩꯔꯛꯑꯁꯨ ꯎꯝ ꯑꯗꯨ ꯀꯤꯍꯣꯝ ꯀꯏꯍꯣꯝꯗꯨꯅ ꯍꯥꯟꯅ ꯂꯩꯔꯨꯔꯒ ꯑꯩꯈꯣꯏꯩ ꯐꯣ ꯀꯥꯞꯄꯣ ꯑꯣꯏꯅ ꯀꯥꯏꯗꯅꯣ ꯆꯥꯝꯕ ꯐꯗꯣꯏꯣ ꯈꯪꯗꯦꯥꯗꯒ ꯆꯠꯇꯄꯗꯤ ꯇꯟꯗ꯭ꯔꯣ ꯃꯥ ꯆꯠꯅꯤꯡꯉꯕꯨꯗꯤ ꯆꯠꯄꯕꯨꯗꯤ ꯌꯥꯏ ꯍꯣꯏ
ꯇ
ꯎꯝ ꯃꯥꯏꯗꯤ ꯐꯣꯟꯗꯤ ꯀꯝꯗꯧꯋꯤ
ꯄꯠ ꯀꯨꯝ ꯊꯥꯎ
ꯑꯣ
ꯃꯥꯁꯨ ꯌꯥꯗꯒꯨꯝ ꯇꯧꯕꯅꯤ ꯀꯦ ꯎꯝ
ꯎꯝ ꯐꯔꯦ ꯐꯔꯦ ꯏꯃꯥꯟꯅꯕ ꯃꯤꯅꯦ ꯍꯥꯏꯕꯗ ꯅꯣꯞꯇ꯭ꯔꯦ ꯆꯨꯝꯃꯤꯅꯦ ꯑꯗꯣ ꯃꯣꯏꯗꯤ ꯌꯥꯝ ꯆꯠꯀꯟꯕꯅꯦ ꯏꯕꯦꯝꯃ ꯌꯦꯉ ꯉꯁꯤꯁꯨ ꯀꯣꯏꯕ ꯆꯠꯈꯤ
ꯑꯣ ꯄꯤꯔꯝꯃꯨ ꯑꯣꯏꯌꯨ ꯃꯣꯏ ꯃꯌꯥꯝ ꯆꯠ
ꯑꯥ ꯑꯩꯈꯣꯏꯗꯤ ꯀꯣꯏꯕꯗꯣ ꯑꯃ
ꯑꯦ ꯍꯧꯖꯤꯛꯀꯥꯟꯅꯤ ꯏꯕꯤꯃ ꯑꯩ ꯐꯣꯟꯁꯦ ꯑꯇꯤꯌꯥ ꯀꯥꯞꯄꯗꯤ ꯐꯖꯔꯦ꯫ ꯉꯁꯤꯁꯨ ꯀꯥꯞꯄꯦ ꯈꯨꯐꯖꯥ ꯑꯃꯥ ꯃꯤꯗꯤ ꯀꯥꯞꯄꯩ ꯑꯗꯒꯤ ꯍꯧꯖꯤꯛꯀꯥꯟꯁꯦ ꯀꯩꯅꯣꯁꯨ ꯌꯥꯝ ꯐꯖꯔ ꯅꯠꯇ꯭ꯔꯥ ꯂꯩꯆꯤꯟ ꯀꯩꯀꯥꯁꯦ ꯑꯗꯨꯗꯨꯅꯁꯨ ꯑꯌꯥꯝꯕꯅꯦꯕ ꯍꯟꯗꯦꯟ ꯅꯨꯡꯗꯥꯡ ꯋꯥꯏꯔꯝꯒ ꯀꯥꯞꯄꯒ ꯉꯁꯥꯏ ꯑꯌꯨꯛꯀ ꯀꯥꯞꯁꯦ ꯌꯥꯝ ꯐꯖꯩ ꯫
ꯎꯝ ꯑꯇꯤꯌꯥ ꯃꯊꯛꯂꯣꯝꯗ ꯑꯦ ꯑꯗꯨꯗꯤ ꯀꯩꯅꯣ ꯃꯊꯛꯇ ꯑꯇꯤꯌꯥꯒ ꯈꯔ ꯅꯛꯁꯍꯟꯗꯣꯏꯅꯤ ꯌꯨꯝꯊꯛꯇꯗꯤ ꯈꯔ ꯌꯥꯕ ꯌꯥꯏꯌꯦ꯫
ꯃꯤ ꯌꯥꯑꯣꯔꯗꯤ ꯌꯥ
ꯐꯣꯟꯅ ꯑꯣꯏꯔꯝꯗ꯭ꯔꯦ ꯃꯤꯅ ꯀꯤꯕ ꯑꯣꯏꯔꯝꯃꯤ ꯑꯗꯨꯗ
ꯎꯝ ꯍ
ꯑꯩꯈꯣꯏꯒꯤ ꯑꯃ ꯑ ꯀꯩꯅꯣꯗꯨꯗꯤ ꯃꯤꯁꯇꯨꯗꯤ ꯂꯥꯛꯑꯣ ꯌꯥꯒꯗꯣꯏꯖꯥꯠꯂꯀꯗ ꯄꯤꯡꯀꯤ ꯕꯣꯕꯥ
ꯑꯦ ꯀꯧꯔꯣꯏꯁ꯫
ꯍꯣꯏ ꯑꯥꯎꯐ ꯀꯧꯔꯔꯣꯏꯁꯦ ꯀꯧꯔꯔꯣꯏꯁ ꯆ ꯑꯁꯥꯕ ꯌꯥꯥꯗꯧꯅꯦ꯫ ꯆꯠꯂꯨꯗꯦ ꯉꯍꯥꯟ ꯐꯤ ꯁꯨꯕ ꯂꯣꯏꯔꯦꯗꯤ ꯍꯥꯏꯔꯛꯄꯅꯦꯕꯀꯣ
ꯑꯩ ꯐꯤ ꯃꯄꯨꯗꯕꯨ ꯍꯥꯏꯗ꯭ꯔꯤꯅꯤ ꯅꯪꯕꯣ ꯃꯣꯏꯅ ꯄꯨꯇꯣꯛꯅꯦ ꯄꯩꯁꯗ ꯑꯩꯅꯥ ꯄꯨꯊꯣꯛꯇꯣꯏ ꯅꯠꯇꯦ꯫
ꯅꯪ ꯀꯔꯤ ꯐꯤ ꯄꯤꯔꯝꯒꯦ꯫
ꯀꯤꯑꯅꯤ ꯂꯩꯕꯗꯣ ꯀꯪꯒꯥꯅꯤ꯫
ꯑꯣ ꯑꯗꯣ ꯃꯥ ꯍꯥꯟꯅ ꯂꯣꯏꯔꯦꯗꯤ ꯍꯥꯏꯔꯛꯄꯅꯦꯕꯀꯣ ꯑꯩꯗꯣ ꯉꯍꯥꯟ ꯐꯔꯛ ꯇꯥꯕꯒꯤ ꯑꯗꯒꯤ ꯄꯩꯁꯥꯁꯨ ꯑ ꯐꯤ ꯑ ꯁꯨꯕ ꯂꯧꯅꯕ ꯄꯩꯁꯥꯗꯣ ꯑꯗꯨꯁꯨ ꯐꯔꯛ ꯇꯥꯕꯅꯦ ꯁꯦꯠꯅꯤꯡꯉꯥꯏꯁꯨ ꯂꯩꯇꯕꯅꯤꯅ ꯑꯩ ꯀꯣꯟꯅ ꯂꯧꯔꯒꯦꯅ ꯆꯪꯗ꯭ꯔꯦ ꯏꯅꯥꯎ ꯆꯥꯕꯤꯒꯤꯁꯨ ꯃꯌꯥꯝ ꯄꯤꯔꯝꯕꯅꯤꯅ ꯀꯣꯟꯅ ꯃꯥꯒ ꯆꯠꯃꯤꯟꯅꯔꯁꯨ ꯁꯝꯆꯦꯠ ꯂꯩꯕ ꯑꯣꯏꯅ ꯅꯣꯡꯃ ꯆꯠꯂꯒꯦꯅ꯫
ꯂꯧꯔꯛꯦ ꯊꯦꯡꯁꯨ ꯊꯦꯡꯉꯦꯕ ꯉꯍꯥꯟ ꯑꯩꯅ ꯍꯜꯂꯛꯄꯗꯣ ꯀꯨꯏꯅ ꯆꯪꯕꯒꯤ ꯑꯗꯨꯒꯤ꯫
ꯈꯅꯥꯑꯣꯅꯅꯤ ꯅꯤ ꯄꯔꯅꯦ ꯑꯩꯁꯦ꯫
ꯑꯦꯍꯦ ꯂꯣꯛ ꯇꯧꯗꯣꯏ ꯖꯥꯠꯂꯥ ꯀꯥꯡ ꯃꯌꯥꯗ ꯅꯥꯍꯟꯒꯅꯨꯍꯦ ꯐꯤꯔꯣꯏ ꯑꯃꯁꯝꯨ ꯂꯩꯗꯥꯏ꯫
ꯇꯪ ꯃꯄꯅ꯫
ꯑꯩꯗꯤ ꯑꯥ ꯑꯩꯗꯤ ꯇꯥꯡ ꯅꯤꯄꯥꯟꯗ ꯑꯃꯨꯛ ꯗꯣꯛꯇꯔꯗ ꯆꯠꯂꯅꯤ ꯃꯥꯄꯜꯗ ꯑꯃꯨꯛ ꯐꯤꯔꯣꯏ ꯂꯩꯔꯦ꯫
ꯑꯩ ꯑ ꯃꯈꯠꯇꯂꯔ ꯇ
ꯀꯔꯤ ꯑꯣ ꯐꯤꯔꯣꯏꯒꯤꯗꯨꯔꯥ ꯍꯝ ꯍ
ꯀ ꯌꯥꯝ ꯆꯥꯡꯅ ꯇ
ꯈꯟꯗꯤꯌꯦ꯫
ꯇꯥꯕ꯭ꯔꯣ ꯑꯗꯨꯝ ꯑꯩꯅ ꯉꯥꯡꯁꯦ꯫
ꯇꯥꯏꯌꯦ ꯑꯗꯣ ꯑꯃꯨꯛꯃꯨꯛ ꯈꯔ ꯈꯔꯗꯤ ꯇꯞ ꯑꯩꯅ ꯉꯥꯡꯉꯤꯁꯤꯅꯦ ꯃꯌꯦꯛ ꯊꯦꯡꯕ꯭ꯔꯥ ꯐꯖꯅ ꯑꯣ
ꯈꯪꯗꯦ ꯑꯩꯒꯤ ꯕꯨꯂꯨꯇꯨꯠ
ꯑꯥ ꯇꯥꯒꯟꯗꯕꯅꯦ ꯑꯩꯕꯨꯗꯤ ꯏꯌꯥꯔꯄꯤꯁꯅꯦ ꯑꯗꯨꯅ ꯃꯥꯏꯀ꯭ꯔꯣꯐꯣꯟꯗꯣ ꯆꯤꯟ ꯃꯅꯥꯛꯇ ꯊꯥꯡꯖꯜꯂꯗꯤ ꯍꯧꯕꯅꯦ꯫
ꯎꯝ
ꯍꯌꯦꯡꯁꯦ ꯂꯧꯋꯦꯕ ꯅꯪꯅꯕ ꯂꯥꯛꯇꯣꯏꯅꯦꯕꯀꯣ ꯅꯪꯁꯦ
ꯂꯥꯛꯑꫭꯏ ꯌꯥꯎ ꯍꯥꯏ ꯅ ꯆꯗ꯭ꯔꯥꯅ ꯍꯥꯏꯒꯩ ꯋꯥꯅꯤ ꯑꯩ ꯖꯋꯥꯔ ꯂ ꯍꯥꯄꯤꯃ ꯍꯥꯏꯔ ꯃ ꯍꯥꯏꯦ
ꯍꯣꯏ ꯂꯧꯒꯤ ꯊꯕꯛꯁꯦ ꯃꯦꯆꯤꯟꯒꯤ ꯃꯈꯥ ꯄꯣꯟꯕꯅꯤꯅ ꯍꯧꯖꯤꯛꯇꯤ
ꯎꯝ
ꯒ꯭ꯌꯥꯟ ꯇꯥꯗꯦ ꯇꯧꯔꯤ
ꯑ ꯀꯕ ꯏ
ꯅꯪꯒꯤꯗꯣ ꯇꯥꯕ ꯈꯔ ꯅꯨꯡꯉꯥꯏꯇꯦꯕꯣ
ꯅꯨꯡꯉꯥꯏꯇꯤꯌꯥ
ꯑꯥ ꯌꯥꯔꯦ ꯑꯗꯨꯃꯥꯏꯅ ꯀꯟꯅ ꯉꯥꯡꯉꯛꯑꯕꯨꯗꯤ
ꯀꯩꯅꯣ ꯍꯥꯞꯄꯒꯤꯅꯦꯕ ꯑꯧꯅ ꯑꯗꯨꯠꯁꯦ
ꯑꯦ ꯑꯗꯨ ꯍꯥꯏꯔꯒ ꯉꯁꯥꯏ ꯑꯩꯅ ꯐꯤꯒꯤ ꯑꯃ ꯍꯪꯕꯗꯣ ꯑꯗꯨꯗꯣ ꯐꯤꯖꯤꯟꯒꯤꯗꯣ ꯇꯥꯕ꯭ꯔꯥ ꯅꯪ ꯀꯣꯏꯂꯦꯡ ꯀꯣꯏꯂꯦꯡ ꯂꯡꯉꯤꯗꯣ ꯀꯔꯤꯒꯤꯅꯣ
ꯇꯥꯗ꯭ꯔꯣ
ꯇꯥꯕꯗꯤ ꯇꯥꯏ ꯑꯗꯨ ꯀꯣꯏꯗꯦꯡ ꯀꯣꯏꯗꯦꯡ ꯂ ꯌꯦꯡ ꯀꯅꯨ ꯑꯗꯣ ꯀꯩꯅꯣ ꯐꯤꯒꯤ ꯑꯃ ꯎ ꯐꯤꯒꯤ ꯑꯃ ꯑꯩꯅ ꯍꯪꯕꯗꯣ
ꯎꯝ
ꯔꯥꯅꯤ ꯃꯅꯥꯎꯒꯤ ꯑꯗꯨ ꯐꯤꯖꯤꯟ ꯐꯤꯖꯤꯟꯗꯣ ꯑꯗꯨꯒꯤꯗꯣ ꯉꯁꯥꯏꯒꯤꯗꯣ ꯑ ꯃꯣꯔꯥꯗꯨꯅ ꯃꯣꯔꯥ ꯑꯣꯏꯈ꯭ꯔꯒ ꯑꯃꯗꯣ ꯀꯃꯥꯏꯅ ꯍꯥꯏꯗꯤ ꯑꯩꯈꯣꯏꯒꯤ ꯑ ꯂꯝꯗꯥꯡ ꯈꯨꯂꯛꯀꯤꯗꯣ ꯇꯧꯕ ꯃꯆꯥ ꯑꯃꯇꯪ ꯆꯦꯟꯕꯗꯨꯅ ꯐꯖꯒꯗ꯭ꯔꯥ ꯉꯁꯥꯏꯒꯤꯗ ꯑꯗꯨꯝ ꯐꯖꯒꯗ꯭ꯔꯣ ꯀꯔꯝꯕ ꯑꯣꯏꯍꯟꯕꯅ ꯐꯥꯗꯣꯏꯅꯣ
ꯂꯝꯗꯥꯡ ꯈꯨꯂꯛ ꯃꯆꯥ ꯑꯃ ꯇꯧꯕ ꯍꯥꯏꯁꯦ ꯈꯪꯗ꯭ꯔꯤꯌꯦ ꯑꯩ
ꯉꯥꯏꯍꯥ ꯑꯃꯨꯛ ꯏꯅꯥꯎꯆꯥꯕꯤꯒꯤ ꯇꯧꯕꯒꯤꯗ ꯑꯩꯈꯣꯏꯅ ꯑ ꯏꯅꯥꯎꯆꯥꯕꯤꯒꯤ ꯈꯟꯕꯒꯤꯗ ꯑꯩꯈꯣꯏꯅꯅꯦ ꯑꯗꯨꯝ ꯈꯪꯗꯦ ꯃꯄꯥꯟꯗꯣ ꯂꯝꯗꯥꯡ ꯈꯨꯂꯦ ꯀꯤ ꯋꯥ ꯅꯠꯇ꯭ꯔꯁꯨ ꯉꯁꯥꯏꯒꯤꯗꯣ ꯑꯗꯨꯝ ꯐꯖꯒꯗ꯭ꯔꯥ ꯑꯇꯣꯞꯄ ꯑ ꯇꯧꯑꯣꯅ ꯑꯥ ꯑꯗꯨꯗꯤ ꯑꯗꯨꯝ ꯃꯣꯏꯍꯜꯂꯒꯦꯀꯣ ꯁꯦꯠ ꯊꯔꯣꯏꯗ ꯑꯃꯍꯦꯛꯇꯒ ꯏꯟ ꯌꯥꯅꯕ ꯁꯦꯠ ꯑꯉ ꯉꯁꯥꯏꯒꯤ ꯑꯗꯨꯝ ꯎ ꯃꯔꯛꯇ ꯀꯩꯅꯣ ꯃꯥꯟꯕ ꯑꯃ ꯍꯛꯏꯗꯣ ꯑꯗꯨ ꯑꯗꯨ ꯑꯣꯏꯅ ꯑꯗꯨꯝ ꯍꯥꯠꯂꯒꯦ
ꯑꯆꯥ
ꯍꯥꯥ
ꯑꯗꯨꯨ ꯀꯁ
ꯍꯣꯏ ꯑꯗꯨꯃꯥꯏꯅ ꯑꯗꯨꯝ ꯇꯧꯔꯒꯦ ꯇꯧꯅꯦ ꯁꯦꯠ ꯊꯥꯖꯤꯟꯈ꯭ꯔꯗꯤ ꯑꯩꯈꯣꯏꯅ ꯁꯦꯠꯅꯤꯡꯕꯗꯨꯒ ꯁꯦꯠꯄ ꯌꯥꯔꯔꯣꯏ ꯍꯥꯏꯕ ꯍꯥꯏꯗꯤ ꯐꯖꯕ ꯋꯥꯠꯂꯤꯗꯅ ꯌꯥꯔꯁꯨ ꯍꯣꯏ ꯑꯗꯣ ꯕ꯭ꯂꯨꯗꯣ ꯐꯅꯦꯛꯁꯦꯂꯕ ꯑꯥ ꯍꯣꯏ ꯑꯗꯨꯁꯨ ꯂꯩꯔꯦ ꯑꯗꯨꯗꯒꯤ ꯄꯩꯁꯥꯗꯣ ꯑꯗꯨꯗꯤ ꯂꯨꯄꯥ ꯂꯤꯁꯤꯡ ꯃꯉꯥ ꯍꯦꯜꯂꯦ ꯑꯗꯨꯃꯥꯏꯅ ꯐꯨꯜꯋꯥꯛ ꯇꯧꯕꯗꯣ
ꯑꯗꯨꯗꯨꯗꯤ ꯃꯃꯟꯗꯣ ꯑꯗꯒꯤ ꯑ ꯄꯩꯁꯥꯁꯨ ꯀꯩꯅꯣ ꯇꯧꯕꯗꯩ ꯂꯣꯏꯅꯃꯛꯈꯁꯨ ꯁꯦꯠꯄ ꯌꯥꯕꯗꯣ ꯑꯗꯨꯗꯣ ꯑꯣꯏꯅ ꯑꯗꯨꯝ ꯇꯧꯍꯜꯂꯒꯦ ꯇꯧꯕꯅꯤꯗ ꯂꯨꯄꯥ ꯂꯤꯁꯤꯡ ꯑꯍꯨꯝꯒ ꯆꯅꯤ ꯍꯥꯏꯗꯣ
ꯎꯝ ꯅꯪꯒꯤ ꯂꯩꯕꯁꯦ ꯃꯌꯥꯝꯒꯤꯅ ꯂꯩꯁꯜꯂ
ꯃꯥꯅꯦ ꯃꯥꯅꯦ ꯑꯩꯈꯣꯏ ꯃꯌꯥꯝꯒꯤꯅꯤ ꯈꯔ ꯈꯔ ꯍꯥꯄꯛꯀꯦꯁꯨ ꯌꯥꯏ ꯂꯤꯁꯤꯡ ꯂꯤꯁꯤꯡ ꯈꯥꯏꯅꯖ ꯍꯥꯏꯁꯨ ꯌꯥꯏꯀꯣ ꯑꯩ ꯀꯩꯝ ꯍꯥꯏꯗꯦꯀꯣ
ꯌꯥꯀꯣ ꯇꯨꯔꯤꯁꯤꯑꯟ ꯍꯒꯀꯤꯒꯀꯣ ꯇꯨꯔꯤꯖꯝꯗ ꯍꯧꯒꯛꯈꯤꯒꯦ ꯍꯥꯏꯕ
ꯍꯧꯒꯦ ꯇꯧꯗꯣ ꯑꯩꯗꯤꯩ ꯈꯨꯗꯤ ꯊꯤꯖꯤꯟꯗꯅ ꯈꯣꯡꯕꯤꯁꯦ ꯌꯥ
ꯎ ꯎ ꯎ
ꯀꯩꯅꯣ ꯃꯔꯨꯞ ꯑꯃ ꯇꯧꯔꯛꯑꯒꯦ ꯁꯤꯌꯥꯔ ꯈꯔ ꯀꯌꯥꯝ ꯌꯥꯎꯁꯜꯂꯛꯑꯣ
ꯀꯅꯥ ꯇꯧꯗꯣꯏꯅꯣ
ꯑꯩ ꯑꯗꯨ ꯇꯧꯔꯛꯑꯗꯕꯅꯤ ꯀꯩꯅꯣ ꯑꯩꯈꯣꯏ ꯁꯌꯔ ꯃꯌꯥꯝ ꯃꯌꯥꯝ ꯌꯥꯎꯁꯜꯂ ꯂꯣꯏꯔꯦ ꯁꯥꯕꯅ ꯁꯥꯗ꯭ꯔꯣ ꯑꯗꯨ ꯈꯪꯗꯦꯗ ꯁꯨꯝ ꯈꯜꯂꯤꯅꯤ ꯏꯆꯟꯅ ꯍꯪꯉꯛꯑꯝꯕꯅꯦ ꯃꯤ ꯈꯔꯒ ꯈꯣꯝꯅꯁꯤꯔꯥ ꯏꯕꯥꯅꯤ ꯀꯩꯅꯣ ꯇꯧꯁꯤꯔꯅ ꯃꯥꯏꯁꯨ ꯃꯃꯥꯟꯅꯕꯤ ꯈꯔ ꯂꯩ
ꯂꯂꯥꯒ ꯄꯤꯡꯀꯤꯒꯒꯤ ꯂꯣꯏꯗ꯭ꯔꯤꯕꯣ ꯑꯩꯗꯤ ꯑꯩ ꯎꯄꯥꯏ ꯂꯩꯖꯗ꯭ꯔꯦ
ꯑ
ꯒꯥꯔꯤꯒꯤꯒ ꯄꯥꯁꯟꯕꯅꯤꯅ ꯌꯥꯗꯦꯕ ꯍꯦꯛꯇ
ꯍꯣꯏ ꯑꯗꯨꯕꯨꯗꯤ ꯈꯪꯗꯦꯗꯣ ꯃꯥꯅ ꯍꯥꯏꯐꯦꯠ ꯍꯧꯗꯣꯛꯑꯝꯕꯩ ꯋꯥꯅꯤ ꯐꯖꯅ ꯁꯥꯟꯅꯗ꯭ꯔꯔꯤꯗ ꯃꯤꯗꯣ ꯑꯗꯨꯝ ꯑꯉꯥꯡꯅꯕꯤ ꯈꯔ ꯍꯪꯉꯒ ꯍꯥꯏꯗꯤ ꯃꯤ ꯀꯩꯅꯣ ꯇꯧꯗꯕꯗꯤ ꯀꯤꯖꯩꯗ ꯀꯥꯏꯗꯒꯤ ꯌꯥꯔꯣꯏꯌꯦꯕ ꯊꯊꯥꯒꯤ ꯊꯕꯛ ꯅꯠꯇꯦ ꯃꯁꯦ
ꯅꯠꯇꯦ ꯅꯠꯇꯦ
ꯈꯣꯏꯅ ꯈꯜꯂꯤ ꯁꯨꯃꯥꯏ ꯃꯤ ꯂꯣꯏ ꯈꯟꯕꯗꯤ ꯅꯠꯇꯕꯅꯤꯅ
ꯎꯝ
ꯁꯥꯏꯑꯦ ꯐꯤ ꯂꯧ ꯂꯥꯛꯀꯗꯕ ꯃꯤꯁꯨ ꯂꯥꯛꯇꯦ
ꯀꯩꯅꯣꯒꯤ ꯏꯟꯗꯣꯝꯆꯥꯥ ꯑꯁꯥꯇꯥꯗꯣ ꯃꯥꯒꯤ
ꯑꯥ
ꯄꯩꯁꯥ ꯇꯥꯎ ꯍꯥꯏꯔꯩꯔꯕ
ꯍꯣꯏ ꯄꯩꯁꯥ ꯈꯔ ꯇꯥꯎꯑꯣꯌꯦ ꯐꯤꯗ ꯑꯩ ꯅꯣꯛꯅꯤꯡꯕꯅ ꯈꯣꯏꯅ ꯋꯥꯅ ꯁꯥꯔꯒ ꯅꯠꯇ꯭ꯔꯥ
ꯎꯝ
ꯑꯈꯣꯏ ꯀꯔꯥꯏꯗꯩ ꯁꯥꯗꯣꯏꯅꯣ
ꯈꯪꯖꯗꯦꯗꯅ ꯀꯌꯥꯝ ꯋꯥꯒꯦꯗ
ꯁꯥꯕ ꯋꯥꯅꯦ ꯂꯪꯆꯥꯛꯁꯨ ꯆꯥꯛꯀꯗꯧꯅꯦ ꯇꯧꯔꯤꯁꯦ
ꯔꯥꯁꯔꯤꯁꯦꯀꯣ ꯀꯩꯅꯣꯗ ꯑꯩꯈꯣꯏꯒꯤ ꯄꯣꯂꯤꯁꯇꯔ ꯂꯥꯛꯄ ꯑꯗꯨꯃꯥꯏꯅꯅꯦ
ꯎꯝ
ꯑ ꯄꯣꯂꯤꯁꯇꯔꯒꯤ ꯑꯗꯨꯃꯥꯏꯅ ꯃꯇꯨꯡꯨꯝꯗ ꯂꯥꯛꯄ ꯑꯝꯨ ꯂꯩꯌꯦ ꯑꯗꯨꯗꯤ ꯌꯥꯝ ꯀꯟꯅ ꯂꯪꯍꯧꯗꯦꯡꯉꯣ
ꯑꯗꯨꯗꯅꯗꯤ ꯅ ꯃꯀꯤ ꯃꯃꯥꯡꯗꯨ ꯁꯤꯒꯦ ꯀꯗ
ꯍꯥ
ꯚꯦꯂꯦꯟꯈꯣꯏꯒꯤ ꯃꯃꯥꯡꯗ ꯌꯥꯗ꯭ꯔꯤꯗꯣ ꯑꯗꯨ ꯑꯗꯨꯗꯅꯦ ꯍꯥꯏꯕ ꯃꯇꯨꯝꯗ ꯂꯥꯛꯄꯗꯣ
ꯑꯣ ꯂꯪꯕꯗꯤ ꯌꯥꯝꯡꯀꯜ ꯂꯪꯗꯦ ꯑꯩꯒꯤꯗꯨꯅꯅꯦ ꯀꯨꯞꯇꯤ ꯀꯨꯞꯄꯒꯅꯦꯀꯣ ꯂꯪꯗꯤ ꯈꯔ ꯂꯪꯈꯠꯂꯦ ꯑꯅꯪꯕ ꯖꯦꯔꯣꯅ ꯍꯥꯞꯆꯟꯗꯣꯏꯅꯤ ꯈꯪꯕ꯭ꯔꯥ ꯑꯗꯣ ꯃꯣꯏꯅ ꯆꯥꯏꯍꯦ ꯑꯩ ꯉꯁꯥꯏ ꯅꯨ ꯄꯤ ꯑꯝꯅ ꯑꯦꯕꯤꯗ ꯀꯩꯅꯣ ꯇꯧꯕꯒꯤ ꯎꯏꯌꯦꯕꯀ‌ꯣ ꯔꯥꯁ ꯐꯤꯒꯤ ꯔꯥꯁꯔꯤ ꯉꯥꯛꯇ ꯉꯥꯏꯔꯦꯗꯅ ꯍꯨꯖꯤꯛꯁꯦ
ꯅꯪ ꯃꯈꯣꯟ ꯌꯥꯝ ꯊꯣꯛꯏꯕꯣ ꯖꯦꯖꯥ ꯖꯦꯖꯥ
ꯉꯥꯏꯈꯣꯃꯤ ꯋꯥꯏ